ꯇꯔꯕ
ꯎꯝ
ꯍꯜꯂꯣ
ꯇꯥꯔꯦ ꯇꯥꯔꯦ
ꯀꯔꯤꯅꯣ ꯑꯗꯨꯒ ꯁꯨꯏ ꯅꯝꯗꯕ ꯁꯥꯗꯅ ꯂꯩꯔꯤꯗꯨ ꯀꯩꯒꯤꯅꯣ
ꯑꯩꯈꯣꯏꯅ ꯁꯨꯏ ꯅꯝꯗꯕ ꯁꯥꯔ ꯂꯩꯗꯣꯏꯗꯤ ꯀꯩꯅꯣ
ꯁꯨꯏ ꯅꯝꯃꯒ ꯆꯠꯄ ꯃꯤꯗꯧꯅ ꯁꯨꯏ ꯅꯝꯗ꯭ꯔꯦ ꯇꯨꯃꯤꯠ ꯂꯩꯕ ꯂꯩꯔꯤꯗꯣ ꯅꯝꯗꯕꯩ
ꯇꯥꯗꯕꯅꯤ ꯇꯥꯛ ꯂꯣ ꯌꯥꯔꯦ
ꯀꯔꯤ ꯇꯥꯛꯇꯣꯔꯤꯕ
ꯅꯪ ꯄꯥꯗꯕ꯭ꯔꯣ ꯀꯔꯤ ꯀꯔꯤ ꯄꯥꯒꯦꯕ ꯉꯁꯤꯒꯤ ꯀꯩ ꯀꯥꯟꯅꯔꯤꯒꯦ ꯑꯗꯨꯗꯤ
ꯂꯩꯇ꯭ꯔꯦ ꯇꯝꯖꯗꯅ
ꯀꯔꯤꯒꯤ ꯍꯥ
ꯆꯠꯇ꯭ꯔꯕꯣ
ꯍꯜꯂꯣ
ꯇꯥꯗ꯭ꯔꯣ ꯇꯥꯔꯕꯣ
ꯇꯥꯏꯌꯦ ꯇꯥꯏꯌꯦ ꯇꯥꯏꯌꯦ ꯀꯅꯥꯅ ꯍꯥꯏꯕ
ꯅꯣꯏ ꯋꯥꯀꯤꯛ ꯆꯠꯅꯦꯅ ꯍꯥꯏꯗꯨꯗꯤ ꯑꯩꯉꯣꯟꯗ ꯍꯣꯏꯅꯦ
ꯆꯠꯇꯦ
ꯀꯩꯅꯦ
ꯀꯔꯥꯏꯗ ꯌꯍꯧ ꯊꯦꯡꯉ ꯀꯃꯥꯏꯅ ꯆꯠꯇꯣꯔꯤꯒꯦ
ꯅꯨꯡꯗꯥꯡ ꯋꯥꯏ ꯆꯠꯂꯨ ꯀꯩꯅꯣ
ꯀꯥꯏ ꯆꯠꯇꯣꯏꯕ
ꯂꯝꯄꯥꯛ ꯂꯝꯄꯥꯛꯈꯣꯛ ꯆꯠꯂꯣ ꯑꯗꯨꯒ ꯂꯝ ꯂꯝꯄꯥꯛ ꯂꯝꯄꯥꯛ ꯀꯣꯏꯕꯗꯨ
ꯂꯝꯄꯥꯛ ꯂꯩꯇꯦ
ꯁꯍꯔꯅꯤꯅ ꯂꯝꯄꯥꯛ ꯂꯩꯔꯝꯃꯔꯣꯏ
ꯅꯣ ꯂꯝꯄꯥꯛ ꯀꯔꯤ
ꯁꯤ ꯁꯍꯔꯗ ꯐꯥꯎ ꯂꯝꯄꯥꯛ ꯂꯩ ꯍꯥꯏꯕ ꯅꯣꯏꯗ ꯂꯩꯇ꯭ꯔꯤ ꯀꯔꯤꯒꯤꯅꫭ ꯆꯨꯝꯅ ꯃꯤ ꯆꯨꯝꯅ ꯂꯩꯖꯕ ꯃꯤꯁꯦ ꯀꯔꯤꯌꯥꯁꯤꯅ ꯊꯕꯛ ꯄꯤꯁꯤꯟꯗꯅ
ꯑꯗꯨ ꯀꯩꯗꯧꯔꯕ
ꯁꯤꯁꯨ ꯍꯥꯏꯕ ꯌꯥꯔꯝꯃꯣꯏ
ꯌꯥꯗꯦ ꯉꯁꯥꯏꯅ ꯍꯥꯏꯒꯅꯦꯗꯥꯏꯅꯦ ꯑꯩꯕꯨ ꯐꯖꯔꯝꯃꯅꯤ
ꯇꯧꯔꫭꯏ ꯍꯦ
ꯅꯪ ꯈꯪꯉꯤꯔ ꯑꯗꯨꯅ ꯑꯣꯏꯔꯝꯅꯤꯌꯦ ꯌꯥꯗ꯭ꯔꯤꯗꯣ
ꯌꯥꯗꯕꯗꯨꯗꯤ ꯑꯩꯅ ꯍꯥꯏꯔꯤꯁꯤꯒ ꯃꯔꯤꯁꯨ ꯂꯩꯅꯗꯅ ꯁꯤꯗꯤ ꯇꯣꯉꯥꯟꯅꯤ ꯁꯤ ꯋꯥꯔꯦꯗꯥ ꯄꯔꯥꯔꫭꯏ ꯂꯥꯏꯔꯤꯛ ꯄꯔꯥꯗꯤ ꯀ꯭ꯂꯥꯁ ꯑꯃ ꯂꯣꯏꯕ ꯉꯝꯗꯦ ꯄꯨꯡ ꯑꯃꯈꯥꯏ ꯀ꯭ꯂꯥꯁ ꯄꯨꯡ ꯑꯃꯇꯪꯅꯦ ꯌꯥꯎꯔꯤꯁꯦ
ꯄꯨꯡ ꯀꯌꯥꯒꯤ
ꯃꯦꯠꯁꯀꯤ ꯀ꯭ꯂꯥꯁ ꯄꯨꯡ ꯑꯃ ꯃꯈꯥꯏꯅꯤꯗꯅ ꯄꯨꯡ ꯑꯃ ꯇꯪꯅꯤꯕ ꯌꯥꯎꯔꯤꯁꯤ
ꯑꯥ
ꯑꯣꯏ ꯉꯝꯗ꯭ꯔꯤ ꯑꯦꯕ
ꯍꯥꯎ ꯎꯝ ꯄꯨꯡ ꯑꯃꯒ ꯃꯈꯥꯏꯒꯤ ꯀ꯭ꯂꯥꯁꯅꯦ ꯍꯥꯏꯔꯣ
ꯀꯔꯤ ꯅꫭ ꯅꯪꯅ ꯑꯩꯅ ꯁꯨꯝ ꯀꯌꯥꯔꯛ ꯍꯥꯏꯑꫭ ꯍꯥꯏꯅꫭ ꯀꯥꯗꯔꯥ ꯇꫭꯡ ꯎ
ꯑꯗꯨ ꯑꯣꯏꯕ ꯇꯔꯥꯒꯗꯤ ꯑꯦꯌꯥꯏ
ꯊꯛꯑꫭꯗꯅ ꯑꯗꯨꯗꯤ
ꯃꯌꯦꯛ ꯁꯦꯡꯉꯗꯤ ꯌꯥꯏꯌꯦ
ꯑꯦ ꯁꯦꯡꯍꯥꯟꯂꫭ
ꯀꯔꯤ
ꯁꯦꯡꯍꯥꯟ ꯁꯥꯡꯂꯥꯛꯑꫭ ꯀꯔꯤꯅꫭ ꯑꯦ
ꯅꯪꯒꯤ ꯅꯠꯇꯕꯔꯣ ꯍꯥꯏꯖꯦ
ꯀꯔꯤ ꯑꯩ ꯑꯩꯒꯤ ꯀꯔꯤ ꯁꯥꯡꯇꯨꯏꯕ
ꯅꯪꯒꯤ ꯅꯠꯇꯕ꯭ꯔꯕ
ꯀꯩꯅꯣ ꯑꯩꯒꯤ ꯅꯠꯇꯕ꯭ꯔꯥ ꯅꯪ ꯉꯥꯡꯏꯗꯨ ꯀꯩꯅꯣ ꯑꯥ
ꯈꯪꯗꯦ
ꯑꯁꯤ ꯄꯩꯁꯥ ꯑꯃꯥꯇ ꯀꯥꯞꯄꯅꯣ ꯁꯤ ꯃꯤꯁꯤ ꯌꯥꯗꯦ ꯅꯞꯁꯤꯡꯁꯤꯡꯗꯅ
ꯂꯣꯛ-ꯀꯞ ꯌꯦꯡꯕꯅꯦꯕ ꯑꯩꯁꯦ
ꯂꯣꯛ-ꯀꯞ ꯀꯔꯤꯒꯤ ꯂꯣꯛ-ꯀꯞ
ꯂꯣꯛ-ꯀꯞ ꯍꯥꯏꯅ ꯔꯤꯌꯦꯂꯤꯇꯤ ꯁꯣ ꯑꯃ ꯌꯦꯡꯉꯦꯕꯀꯣ ꯑꯗꯣ ꯉꯁꯤ ꯏꯄꯤꯁꯣꯠ ꯀꯌꯥꯅꯣ ꯀꯌꯥ ꯌꯧꯈ꯭ꯔꯕꯅꯣ ꯈꯪꯗꯦ ꯀꯩꯒꯤ
ꯌꯥꯗꯦ ꯍꯥꯏꯗꯨꯗꯤ
ꯎꯝ ꯌꯥꯗꯦ ꯌꯥꯗꯦ
ꯌꯥꯗꯕꯒꯥ ꯉꯥꯡꯉꯤ ꯃꯌꯥꯝꯁꯦ
ꯑꯩꯅ ꯉꯁꯤ ꯄꯥꯕꯗꯣ ꯇꯥꯛꯂꯛꯑꯣ ꯍꯥꯏꯕ ꯅꯠꯇ꯭ꯔꯣ
ꯑꯩꯅ ꯉꯁꯤ ꯄꯥꯔꯤꯗ ꯀꯩꯅꯣꯗ ꯄ꯭ꯔꯣꯐꯤꯠ ꯑꯦꯟ ꯂꯣꯁꯀꯤ ꯗꯤꯁꯀꯥꯎꯟ ꯄꯨꯊꯣꯛꯄꯒꯤ ꯗꯤꯁꯀꯥꯎꯟ ꯄꯨꯊꯣꯛꯄꯗꯨꯗ ꯀꯩꯅꯣꯅꯤ ꯕꯥꯏ ꯋꯥꯟ ꯕꯥꯏ ꯇꯨ ꯒꯦꯠ ꯋꯥꯟ ꯐ꯭ꯔꯤ ꯇꯧꯕꯗꯣ
ꯑꯥ
ꯑꯗꯨꯅꯦ ꯑꯗꯨꯒꯤꯅꯦꯕ ꯑꯩꯅ ꯄꯥꯔꯤꯁꯦ ꯑꯗꯨꯗ ꯑꯗꯨꯃꯥꯏꯅ ꯁꯣꯞꯀꯤꯤꯞꯄꯔ ꯁꯣꯞꯀꯤꯞꯄꯔ ꯑꯃꯅꯦ ꯗꯤꯁꯀꯥꯎꯟ ꯄꯤꯔꯦ ꯑꯅꯤ ꯂꯩꯕꯗ ꯑꯃ ꯐ꯭ꯔꯤ ꯑꯣꯏꯌꯦꯅ ꯑꯗꯣꯏꯇꯥꯔꯗꯤ ꯄꯣꯠꯇꯨꯒꯤ ꯃꯃꯜ ꯃꯃꯜꯁꯦ ꯄꯣꯠꯁꯤꯗꯤ ꯑꯍꯨꯝꯅꯤꯗꯅ ꯌꯣꯟꯈꯤꯗꯣꯏꯁꯦ
ꯉꯥꯏꯈꯣ ꯉꯥꯏꯈꯣ ꯀꯌꯥ ꯍꯥꯏꯔꯣꯅꯦ
ꯕꯥꯏ ꯕꯥꯏ ꯇꯨ ꯒꯦꯠ ꯋꯥꯟ ꯐ꯭ꯔꯤꯅꯤꯗꯅꯦ
ꯕꯥꯏ ꯇꯨ ꯒꯦꯠ ꯋꯥꯟ ꯐ꯭ꯔꯤ
ꯎꯝ ꯑꯗ ꯄꯣꯠꯆꯦ ꯌꯍꯟꯗꯣꯏꯁꯦ ꯄꯣꯠ ꯀꯌꯥꯅꯣ
ꯈꯪꯗꯦ
ꯄꯤꯈꯤꯗꯣꯏꯁꯦ ꯀꯁꯇꯃꯔꯗꯨꯗ ꯄꯤꯈꯤꯗꯣꯏꯁꯦ ꯄꯣꯠ ꯀꯌꯥꯅꯣ ꯍꯥꯏꯕ
ꯑꯍꯨꯝ
ꯍꯣꯏ ꯑꯗꯣ ꯄꯣꯠ ꯑꯍꯨꯝ ꯑꯗꯨ ꯃꯥꯔꯛ ꯄ꯭ꯔꯥꯏꯖꯁꯦ ꯃꯥꯔ ꯄ꯭ꯔꯥꯏꯁ ꯍꯥꯏꯗꯤ ꯀꯩ ꯄꯣꯠꯇ ꯊꯥꯔꯤꯕ ꯄꯣꯠꯇꯨꯗ ꯊꯥꯔꯤ ꯃꯃꯟꯗꯣ
ꯑꯥ
ꯑꯍꯨꯝ ꯃꯛ ꯀꯤꯅꯤꯗꯅ ꯂꯧꯗꯣꯏꯁꯦ ꯑꯗꯨ ꯃꯥ ꯄ꯭ꯔꯥꯏꯁꯁꯦ ꯂꯨꯄꯥ ꯇꯔꯥ ꯇꯔꯥ ꯂꯧꯔꯁꯦꯕ ꯑꯩ ꯄꯣꯠ ꯑꯍꯨꯝꯒꯤꯗꯤ
ꯀꯨꯟꯊ꯭ꯔꯥ
ꯀꯨꯟꯊ꯭ꯔꯥꯅꯦꯕ ꯑꯦꯛꯆꯨꯋꯦꯜ ꯑꯦꯛꯆꯨꯋꯦꯜ ꯄ꯭ꯔꯥꯏꯖꯁꯤ ꯃꯥꯔꯛ ꯄ꯭ꯔꯥꯏꯖꯁꯤ ꯀꯨꯟꯊ꯭ꯔꯥ ꯑꯣꯏꯗꯣꯏꯅꯦꯕ ꯑꯗ ꯃꯥꯅ ꯑꯃ ꯐ꯭ꯔꯤꯗ ꯄꯤꯊꯣꯛꯈ꯭ꯔꯕꯅꯤꯅ ꯁꯦꯂꯤꯡ ꯄ꯭ꯔꯥꯏꯖꯇꯣ ꯀꯌꯥ ꯑꯣꯏꯔꯅꯤ
ꯀꯨꯟ
ꯀꯨꯟ ꯑꯣꯏꯔꯅꯤ ꯄꯥꯏꯁꯇꯨ ꯀꯨꯟ ꯑꯣꯏꯔꯅꯤ ꯀꯣꯏꯁꯟꯗ ꯁꯨꯥꯏꯅ ꯍꯪꯉꯦ ꯑꯗꯨ ꯑꯣꯏꯇꯥꯔꯗꯤ ꯃꯥꯅ ꯃꯥꯔꯛ ꯄ꯭ꯔꯥꯏꯖ ꯑ ꯑꯝ ꯑꯗꯨꯃꯥꯏꯅ ꯑꯅꯤ ꯌꯣꯜꯂꯒ ꯃꯈꯐꯩ ꯄꯤꯕꯗ ꯑꯃꯗꯤꯗ ꯗꯤꯁꯀꯥꯎꯟ ꯄꯤꯔꯤꯅꯦꯕ ꯅꯠꯇ꯭ꯔꯥ ꯄꯣꯠ ꯑꯃꯗꯤ ꯑꯗꯨ ꯑꯣꯏꯇꯥꯔꯒꯁꯨ ꯃꯥꯁꯦ ꯇ꯭ꯋꯦꯟꯇꯤ ꯄꯥꯔꯁꯦꯟ ꯇꯣꯡꯉꯦꯕ
ꯀꯃꯥꯏꯅ
ꯇ꯭ꯋꯦꯟꯇꯤ ꯄꯥꯔꯁꯦꯟ ꯇꯣꯡꯉꯦꯕ ꯑꯗꯨꯃꯥꯏꯅ ꯄꯤꯈꯤ ꯇꯔꯁꯨ ꯃꯃꯟꯗꯣ
ꯑꯗꯨꯃꯥꯏꯅ ꯗꯤꯁꯀꯥꯎꯟ ꯄꯤꯔ ꯌꯣꯟꯇꯥꯥꯔꯒꯁꯨ ꯃꯉꯣꯟꯗ ꯌꯣꯜꯂꯤꯕ ꯃꯤꯁꯤꯗꯅꯦ ꯇ꯭ꯋꯦꯟꯇꯤ ꯄꯥꯔꯁꯦꯟ ꯇꯣꯡꯉꯦꯕ ꯃꯥꯅ ꯂꯩꯔꯛꯄ ꯃꯃꯜꯗꯨꯗꯒꯤ
ꯉꯥꯏꯈꯣ ꯑꯗꯨ ꯑꯩ ꯀꯣꯛ ꯉꯥꯎꯋꯦ ꯕꯥꯏ ꯇꯨ ꯒꯦꯠ ꯋꯥꯟꯅꯤꯗꯅꯦ
ꯄꯁꯥꯅꯠꯇ꯭ꯔꯤꯌꯦ ꯄꯩꯁꯥꯅꯤ
ꯎꯝ
ꯀꯣꯏꯁꯟꯅꯤꯅ ꯍꯥꯏꯔꯛꯏꯁꯦ ꯑꯩꯁꯨ ꯀꯩꯝ ꯌꯦꯡꯕ ꯅꯠꯇꯦ ꯑꯗꯨꯝ ꯍꯤꯞꯄꯝꯅꯦ ꯑꯩ
ꯌꯥꯔꯣꯏ
ꯑꯩ ꯍꯤꯞꯄꯦ
ꯑꯩ ꯍꯥꯏꯔꯛꯀꯦꯁꯦ ꯕꯥꯏ ꯇꯨ ꯒꯦꯠ ꯋꯥꯟꯅꯤꯗꯅ ꯁꯤꯗ ꯄꯣꯠꯁꯦ ꯑꯍꯨꯝ ꯅꯦꯕ ꯌꯣꯟꯗꯣꯏꯁꯦ
ꯎꯝ
ꯑꯍꯨꯝꯁꯤꯗ ꯄꯨꯂꯞꯅ ꯇꯔꯥ ꯇꯔꯥ ꯄꯤꯔꯗꯤ ꯂꯨꯄꯥ ꯀꯨꯟꯊ꯭ꯔꯥꯅꯦꯕ
ꯎꯝ ꯀꯣꯏꯁꯟ ꯍꯥꯏꯔꯛꯈꯤꯒꯦ ꯇꯥꯑꯣꯕ ꯑꯗꯨꯗꯅꯦ ꯑꯗꯨꯗ ꯑꯗꯨꯃꯥꯏꯅ ꯇꯧꯒꯔꯒꯁꯨ
ꯁꯣꯞꯀꯤꯞꯄꯔꯁꯤꯅ ꯌꯣꯜꯂꯤꯕ ꯅꯨꯄꯥꯁꯤꯅꯅꯦ ꯇ꯭ꯋꯦꯟꯇꯤ ꯄꯥꯔꯁꯦꯟ ꯇꯣꯡꯉꯦꯕ ꯄ꯭ꯔꯣꯐꯤꯠ ꯂꯩꯌꯦꯕ ꯃꯁꯥꯗ ꯑꯗꯣꯏꯇꯥꯔꯒꯗꯤ ꯀꯣꯁ ꯄ꯭ꯔꯥꯏꯖꯀ ꯃꯥꯛ ꯄ꯭ꯔꯥꯏꯁꯀꯒꯤ ꯔꯦꯁꯤꯌꯣ ꯄꯨꯊꯣꯛꯑꯣꯕ
ꯀꯣꯁ ꯄ꯭ꯔꯥꯏꯁꯀ
ꯃꯥꯔꯛ ꯄ꯭ꯔꯥꯏꯁ ꯀꯥꯒꯤ ꯔꯦꯁꯤꯌꯣ ꯄꯨꯊꯣꯛꯑꯣ ꯑꯁ
ꯃꯥꯔꯛ ꯄ꯭ꯔꯥꯏꯁꯀ
ꯎꯝ
ꯑꯗꯨꯒꯤ ꯔꯦꯁꯤꯌꯣ
ꯎꯝ ꯀꯥꯃꯥꯏ ꯍꯣꯠꯀꯅꯤ ꯍꯥꯏꯔꯛꯑꯣ ꯍꯂꯣꯛꯑꯣ ꯑꯦ
ꯑꯩ ꯑꯁꯤ ꯍꯩꯇꯦ ꯍꯥꯏꯕ ꯑꯦꯛꯖꯥꯝꯗꯖꯨ ꯍꯣꯠꯂꯝꯗꯦ
ꯑꯦꯛꯖꯥꯝꯗ ꯍꯥꯏꯗꯣꯛꯑꯒꯦ ꯍꯥꯏꯕꯅꯤ ꯑꯗꯨ ꯍꯥꯏꯔꯛꯀꯦ ꯍꯧꯖꯤ ꯄ꯭ꯔꯣꯐꯤꯠ ꯄꯔꯣꯐꯤꯠ ꯇꯣ ꯇ꯭ꯋꯦꯟꯇꯤ ꯄꯥꯔꯁꯦꯟꯗꯣ ꯅꯪ ꯅꯍꯥꯟ ꯑꯩꯉꯣꯟꯗ ꯍꯪꯉꯛꯑꯦꯗꯅ ꯇ꯭ꯋꯦꯟꯇꯤ ꯄꯔꯁꯦꯟꯗꯣ ꯐ꯭ꯔꯦꯛꯁꯟꯗ ꯑꯣꯟꯊꯣꯔꯛꯑꯣ ꯑꯟꯁꯔ ꯊꯥꯔꯣꯁꯦ ꯑꯟꯁꯥꯔ ꯍꯥꯏꯔꯛꯑꯒꯦꯁꯦ ꯑꯟꯁꯔ ꯊꯥꯔꯣ ꯕꯥꯥꯏ ꯇꯨ
ꯊꯥꯔꯦ
ꯕꯥꯏ ꯕꯥꯏ ꯇꯨ ꯒꯦꯠ ꯋꯥꯟ ꯐ꯭ꯔꯤ ꯊꯥꯔꯕ
ꯑꯥ
ꯑꯗꯨ ꯃꯈꯥꯗ ꯀꯩꯅꯣ ꯊꯥꯔꯣ ꯑꯦꯝ ꯄꯤ ꯃꯥꯛ ꯄ꯭ꯔꯥꯏꯁ ꯊꯥꯔꯣ ꯃꯛ ꯄ꯭ꯔꯥꯏꯁꯇꯣ ꯀꯌꯥ ꯊꯥꯔꯦ
ꯊꯥꯔꯇꯤ
ꯊꯥꯔꯇꯤ ꯊꯥꯔꯣ ꯊ꯭ꯔꯤ ꯈꯛ ꯂꯧꯔꯁꯨ ꯌꯥꯏ ꯑꯗꯣ ꯍꯣꯠꯄ ꯅꯨꯡꯉꯥꯏꯅꯕꯅꯦ ꯑꯩꯅ ꯇꯔꯥ ꯇꯔꯥ ꯂꯧꯁꯤꯜꯂꯤꯗꯣ ꯆꯥꯝꯃ ꯆꯥꯝꯃ ꯂꯧꯔꯁꯨ ꯌꯥꯏ ꯄꯔꯁꯦꯟꯇꯦꯁ ꯍꯣꯠꯄꯗꯗꯤ ꯆꯥꯝꯃ ꯂꯧꯔꯤꯒꯩ ꯅꯨꯡꯉꯥꯏꯕ ꯍꯦꯟꯅꯦꯕ ꯑꯗꯣ ꯀꯩꯅꯣ ꯂꯩꯔꯦ ꯂꯨꯄꯥ ꯀꯨꯟꯊ꯭ꯔꯥ ꯂꯩꯔꯦ ꯑꯗꯨ ꯁꯦꯂꯤꯡ ꯄ꯭ꯔꯥꯏꯖꯁꯦ ꯀꯌꯥꯅꯤ ꯍꯥꯏꯈ꯭ꯔꯦ
ꯁꯦꯂꯤꯡ ꯄ꯭ꯔꯥꯏꯁ ꯍꯥꯏꯗꯦ
ꯁꯦꯂꯤꯡ ꯄꯔꯥꯏ ꯑꯩ ꯍꯥꯏꯒꯔꯦ
ꯇꯔꯥ ꯇꯔꯥ
ꯁꯦꯂꯤꯡ ꯄ꯭ꯔꯥꯏꯁ ꯍꯥꯏꯔꯛꯑꯣ ꯄꯣꯠ ꯀꯌꯥꯅꯣ ꯌꯣꯜꯂꯤꯗꯣ
ꯑꯍꯨꯝ
ꯑꯍꯨꯝ ꯌꯣꯟꯈꯤꯕꯁꯤꯗ ꯃꯥꯔꯛ ꯄ꯭ꯔꯥꯏꯖꯇꯨꯗꯤ ꯌꯣꯟꯕ ꯃꯃꯜꯗꯨ ꯅꯠꯇꯦ ꯄꯣꯠꯀꯤ ꯊꯥꯖꯕ ꯃꯃꯜꯗꯨꯅꯤ ꯑꯁꯤ ꯑꯦꯛꯆꯨꯋꯦꯜ ꯌꯣꯟꯈꯤꯕ ꯃꯃꯜꯗꯨꯗꯤ ꯀꯌꯥꯅꯣ
ꯄꯣꯠ ꯑꯅꯤ ꯑꯗꯨ ꯑꯣꯏꯇꯥꯔꯗꯤ
ꯈꯣ ꯃꯥꯛ ꯄ꯭ꯔꯥꯏꯁꯁꯦ ꯀꯩꯅꯦꯕ